ꯑꯣꯐ
ꯍꯥ
ꯐꯤꯁꯨꯕ ꯂꯣꯏꯔꯕꯣ
ꯑꯦ ꯉꯁꯥꯏꯅ ꯂꯣꯏꯔꯦꯗ ꯑꯩꯅ ꯐꯤꯁꯨꯕꯒꯤ ꯑꯥ ꯃꯐꯣꯟꯁꯤꯡꯗꯣ ꯑꯗꯨꯗ ꯕꯥꯠꯔꯨꯝꯗ ꯏꯁꯤꯡ ꯑꯩꯅ ꯁꯦꯡꯗꯣꯛꯄꯗꯨꯒꯤ
ꯑꫭ ꯊꯕꯛꯁꯦ ꯌꯥꯝ ꯇꯧꯅꯤꯡꯕ ꯃꯥꯜꯂꯤ ꯅꯣꯏꯁꯦ
ꯅꯨꯄꯤ ꯍꯥꯏꯔ‌ꯦꯗꯅ
ꯅꯨꯄꯤ ꯍꯥꯏꯔꯁꯨ ꯈꯔꯗꯤ ꯇꯟꯕ ꯂꯩꯍꯦ
ꯑꯦ ꯇꯜꯂꯗꯤ
ꯑꯩꯒꯤꯁꯨ ꯑꯩꯒꯤꯁꯨꯕꯤꯕ ꯂꯩꯗꯤ ꯐꯒꯗꯕ ꯌꯥꯝ ꯂꯩꯍꯧꯋꯤ ꯐꯤ
ꯅꯣꯏ ꯖꯒꯥꯗ ꯁꯨꯅꯕ ꯊꯤꯟꯕ ꯂꯥꯛꯄ ꯂꯥꯛꯄꯁꯤꯔ ꯍꯥꯏꯅ ꯈꯜꯂꯤꯌꯦ
ꯑꯩ ꯌꯥꯕ ꯖꯥꯠꯅꯤ ꯑꯗꯨꯁꯨ
ꯑꯇꯣꯞꯄ ꯊꯕꯛꯄꯕꯨꯗꯤ ꯇꯧꯕ ꯅꯨꯡꯉꯥꯏ ꯑꯗꯨ ꯑꯁ ꯐꯤ ꯁꯨꯕꯁꯤ ꯀꯌꯥ ꯍꯩꯅꯗꯅꯤ
ꯁꯨꯕꯗꯤ ꯈꯟꯗꯦ ꯐꯧꯕ ꯌꯥꯝ ꯇꯜꯂꯦ
ꯐꯧꯕꯗꯤ ꯑꯩꯅ ꯁ꯭ꯃꯥꯔꯠ ꯑꯣꯏꯕ
ꯑꯩ ꯁꯨꯕꯒ ꯁꯨꯕꯒ ꯊꯥꯗꯣꯛꯄꯗꯤ ꯇꯟꯗꯦꯕꯀꯣ ꯑꯗꯣ ꯐꯧꯕꯒ ꯂꯧꯁꯟꯕꯁꯤꯅꯦ ꯑꯩꯅ ꯇꯟꯗꯨꯅꯦ
ꯏꯕꯥꯅꯤ ꯂꯩꯃꯤꯟꯅꯔꯗꯤ ꯅꯪꯅ ꯁꯨꯕ ꯑꯩꯅ ꯐꯧꯕ ꯂꯧꯕ ꯑꯃꯥꯏꯅ ꯇꯧꯕ ꯌꯥꯕꯀꯣ
ꯑꯦ
ꯏꯁꯤꯡ ꯍꯣꯟꯕꯒꯨꯝꯕꯗꯤ ꯐꯖꯅ ꯇꯧꯕꯤꯒꯦꯕꯀꯣ ꯂꯩꯃꯤꯟꯅꯕ ꯑꯗꯨꯃꯥꯏꯅ ꯂꯩꯃꯤꯟꯅꯗꯤ ꯐꯒꯗꯕ
ꯑ
ꯈꯪꯗ꯭ꯔꯤꯗ ꯅꯣꯏꯔꯣꯝꯗ ꯂꯥꯛꯁꯤꯔꯥ
ꯅꯣꯏꯗꯤ ꯏꯁꯤꯡ ꯂꯩꯔꯒ ꯆꯥꯕ꯭ꯔꯥ
ꯎꯝ ꯃꯔꯛ ꯃꯔꯛꯇꯗꯤ ꯂꯩ
ꯇꯣꯇꯤ ꯂꯥꯛꯄꯔ
ꯌꯥꯝ ꯑꯗꯨ ꯂꯥꯛꯑꯦ ꯑꯗꯨ ꯑꯣꯏꯔꯁꯨ ꯃꯔꯛ ꯃꯔꯛꯇ ꯏꯁꯤꯡ ꯌꯥꯝ ꯂꯥꯛꯇꯕ ꯃꯇꯝꯗꯗꯤ ꯂꯩꯒꯦꯔ ꯇꯧ ꯂꯩꯌꯦ ꯑꯩꯈꯣꯏꯁꯨ
ꯎꯝ ꯑꯩꯈꯣꯏꯗꯤ ꯑꯗꯨꯝꯕꯗꯤ ꯄ꯭ꯔꯣꯕ꯭ꯂꯦꯝ ꯂꯩꯇꯦ ꯏꯁꯤꯡꯒꯤꯗꯤ ꯑꯗꯨꯝ ꯇꯣꯇꯤ ꯅꯣꯡꯒꯨꯝꯕ ꯀꯟꯅ ꯆꯨꯔꯒꯅ ꯏꯁꯤꯡ ꯆꯥꯎꯔꯗꯤ ꯇꯨꯔꯦꯟꯗ ꯑꯗꯨꯝ ꯕ꯭ꯂꯥꯡꯀꯦꯠꯀꯨꯝꯕꯗ ꯁꯨꯔꯦꯀꯣ
ꯎꯝ
ꯑꯗ ꯑ ꯅꯛꯅꯩꯌꯦ
ꯉꯥ ꯐꯥꯕꯒꯨꯝꯕ ꯆꯠꯇꯕ꯭ꯔꯥ
ꯆꯠꯇꯦꯗ ꯑꯩꯗꯤ ꯍꯣꯏ ꯃꯔꯛ ꯃꯔꯛ ꯑꯩꯈꯣꯏ ꯗꯥ ꯍꯣꯏꯒꯨꯝꯕ ꯂꯩꯔꯀꯥꯟꯗꯗꯤꯀꯣ ꯋꯥꯏ ꯈꯨꯨ ꯐꯥꯕ ꯑꯍꯤꯡꯒꯨꯝꯕꯗ ꯑꯗꯨꯝ ꯆꯠꯂꯦ ꯑꯩꯁꯨ ꯑꯗꯨꯝ ꯏꯟꯅꯕ ꯉꯥꯒꯨꯝꯕ ꯐꯥꯕꯗꯣ ꯑꯍꯤꯡꯗ ꯏꯁꯤꯡ ꯈꯔ ꯀꯪꯕ ꯃꯇꯝꯗꯣ
ꯎꯝ ꯕꯣꯔꯤꯡ ꯆꯨꯕ ꯃꯇꯝꯗ ꯅꯣ ꯇꯣꯔꯦꯟ ꯃꯇꯥꯏꯗ ꯐꯝꯔꯒ ꯀꯩ ꯀꯩꯅꯣ ꯇꯧꯕ ꯌꯥꯅꯤꯅꯦ
ꯑꯗꯨꯒꯤꯗꯤ ꯋꯥꯗꯦꯗ ꯑꯈꯣꯏꯒꯤꯗꯤ ꯄꯨꯈ꯭ꯔꯤ ꯃꯄꯥꯟ ꯄꯨꯈ꯭ꯔꯤ ꯃꯄꯥꯟꯗꯀꯣ
ꯎꯝ
ꯍꯩꯅꯧ ꯃꯈꯣꯡ ꯃꯔꯛꯇ ꯑꯗꯨꯝ ꯐꯝꯃꯒ ꯅꯨꯡꯁꯤꯠꯁꯨ ꯑꯗꯨꯝ ꯁꯤꯠꯂꯦ ꯑꯩꯈꯣꯏꯒꯤꯗꯤ ꯅꯨꯡꯉꯥꯏꯌꯦ
ꯍꯦꯔꯣ ꯍꯦꯔꯣꯗ ꯐꯣꯟ ꯇꯧꯕ ꯅꯨꯡꯉꯥꯏꯔꯝꯅꯤꯅꯦ ꯑꯗꯨꯗꯤ
ꯎꯃꯪ ꯃꯈꯥꯗ ꯐꯝꯕꯁꯨ ꯅꯨꯡꯉꯥꯏꯕꯅꯤ
ꯅꯨꯡꯉꯥꯏꯌꯦ ꯅꯨꯃꯤꯗꯥꯡꯒꯛꯇꯤ ꯊꯥ ꯐꯕ ꯃꯇꯝꯗꯣ ꯐꯨꯜ ꯃꯨꯟ ꯊꯣꯛꯄ ꯃꯇꯝꯗꯣ
ꯎꯝ
ꯑꯗꯨꯗꯗꯤ ꯅꯨꯡꯉꯥꯏꯌꯦ ꯅꯨꯡꯁꯤꯠꯁꯨ ꯁꯤꯠꯂꯤ ꯄꯨꯈ꯭ꯔꯤ ꯃꯄꯥꯟꯗ ꯐꯝꯃꯒꯀꯣ
ꯎꯝ ꯑꯁ
ꯆꯤꯡꯗꯨꯒꯤ ꯆꯤꯡꯗꯨꯒꯤ ꯍꯦꯛ ꯑꯣꯄꯣꯖꯤꯠ ꯑꯩꯈꯣꯏꯗꯤ ꯃꯔꯛ ꯃꯔꯛ ꯇ ꯑꯗꯨꯝ ꯒꯤꯇꯔ ꯈꯤꯡꯉꯒ ꯏꯁꯩ ꯑꯗꯨꯝ ꯁꯛꯑꯦ ꯑꯩꯈꯣꯏ ꯈꯔ ꯏꯃꯥꯟꯅꯕꯤꯒꯨꯝꯕ ꯂꯩꯀꯥꯏꯒꯤ ꯏꯕꯨꯡꯒꯨꯝꯕ ꯄꯨꯜꯂꯒꯀꯣ
ꯎꯝ ꯑꯁ ꯅꯨꯡꯉꯥꯏꯕꯅꯤꯀꯣ ꯑꯗꯨꯁꯨ ꯑꯗꯨꯒꯤ ꯏꯟꯇ꯭ꯔꯦꯁꯁꯨ ꯅꯨꯡꯉꯥꯏꯕꯅꯤ ꯑꯩꯁꯨ ꯈꯨꯟꯗ ꯈꯨꯟꯗ ꯂꯩꯕ ꯃꯇꯝꯗ ꯁꯨꯃꯥꯏꯅ ꯇꯧꯋꯦ ꯑꯗꯨ ꯑꯣꯏꯔꯁꯨ ꯑꯩꯗꯤ ꯒꯤꯇꯔ ꯈꯤꯡꯕ ꯍꯩꯗꯦ
ꯍꯩꯇꯦ ꯑꯩꯁꯨ ꯒꯤꯇꯔ ꯈꯤꯡꯕꯗꯤ ꯃꯣꯏꯅ ꯈꯤꯡꯒꯅꯤ ꯑꯩꯈꯣꯏꯅ ꯁꯛꯀꯅꯤ ꯑꯁ ꯅꯨꯡꯉꯥꯏꯕꯅꯤꯀꯣ ꯑꯗꯨꯒꯨꯝꯕꯗꯣ ꯑꯗꯒꯤ ꯑꯩꯒꯤ ꯏ ꯑꯩꯈꯣꯏꯒꯤ ꯏꯄꯥꯗꯤꯀꯣ ꯒꯤꯇꯔ ꯈꯤꯡꯕ ꯌꯥꯝ ꯍꯩꯌꯦꯕ
ꯑꯣ ꯈꯣꯏ ꯏꯃꯨꯡꯁꯨ ꯑꯈꯣꯏ ꯏꯃꯨꯡꯁꯨ ꯂꯣꯏꯅ ꯍꯩꯗ ꯑꯩ ꯑꯩꯒ ꯏꯌꯥꯝꯕ ꯑꯃꯒ ꯏꯕꯥꯟꯅꯤ ꯈꯛꯇꯅꯦ ꯈꯪꯗꯕꯁꯦ ꯏꯃꯥ ꯐꯥꯎ ꯐꯖꯟꯅ ꯈꯪꯉꯤꯅꯦ
ꯑꯗꯨꯒ ꯑꯩꯈꯣꯏꯒꯤ ꯏꯌꯥꯝꯕꯗꯤꯀꯣ ꯏꯁꯩ ꯁꯛꯄꯁꯨ ꯃꯥꯅ ꯏꯁꯩ ꯁꯛꯄꯗꯤ ꯌꯥꯝ ꯄꯥꯝꯖꯕ ꯑꯗꯣ ꯁꯛꯄ ꯈꯨꯗꯤꯡꯒꯤꯀꯣ ꯐ꯭ꯂꯦꯠꯇ ꯑꯗꯨꯝ ꯆꯠꯄ
ꯇꯝꯃ ꯀꯥꯟꯗ ꯌꯥꯔꯛꯀꯅꯤ
ꯆꯔꯁꯇ ꯏꯁꯩ ꯁꯛꯄꯁꯦ ꯃꯥꯗꯤꯒꯨꯝ ꯍꯦꯛꯇ ꯃꯤꯅ ꯑꯃ ꯁꯛꯑꯦ ꯃꯥꯅ ꯐ꯭ꯂꯦꯠꯇ ꯆꯠꯀꯅꯤꯕ
ꯐꯖꯟꯅ ꯚꯣꯀꯦꯜ ꯇ꯭ꯔꯦꯅꯤꯡ ꯇꯧꯔꯒꯀꯣ ꯁꯦꯝꯕ ꯌꯥꯏ ꯏꯟꯇ꯭ꯔꯦꯁ ꯇꯦꯁ ꯂꯩꯔꯗꯤ
ꯏꯁꯩꯒꯗꯤ ꯌꯥꯝ ꯏꯕꯅꯦ ꯃꯥꯗꯣ
ꯀꯔꯤ
ꯏꯁꯩꯒꯨꯝꯕꯗꯤ ꯏꯖꯕꯅꯦ ꯄꯥꯝꯕꯅꯦ
ꯑꯥꯁ ꯑꯩꯒꯤꯁꯨ ꯅꯣꯏꯒꯤ ꯂꯞ ꯁꯣꯡ ꯑꯃ ꯏꯕꯤꯌꯨ ꯍꯥꯏꯌꯨꯅꯦ
ꯍꯤꯍꯦ ꯍꯦ ꯍꯧꯖꯤꯛꯇꯤ ꯃꯥꯗꯤ ꯈꯪꯗꯦ ꯑꯗꯨꯝ ꯏꯕꯅꯦ ꯃꯥꯒꯤ ꯗꯥꯏꯔꯤꯗ ꯑꯩꯗꯤ ꯑꯗꯨꯝ ꯍꯣꯏ ꯃꯤꯒꯤ ꯗꯥꯏꯔꯤꯗꯨ ꯐꯥꯛꯑꯒ ꯌꯦꯡꯉ ꯄꯥꯕꯗꯤ ꯐꯠꯇꯦ ꯍꯥꯏꯌꯦꯀꯣ ꯑꯗꯨ ꯑꯣꯏꯔꯁꯨ ꯃꯥꯒꯤ ꯀꯩꯅꯣ ꯏꯁꯇꯣꯔꯤꯒꯨꯝꯕꯗꯤ ꯅꯠꯇꯕ ꯏꯁꯩꯒꯨꯝꯕꯗꯤꯀꯣ ꯑꯗꯨꯝ ꯁꯛꯑꯦꯕ ꯑꯩꯅ ꯃꯔꯛ-ꯃꯔꯛꯇ ꯑꯗꯨꯝ ꯁꯨꯔ ꯄꯥꯜꯂꯒ ꯑꯗꯨꯝ ꯑꯩꯅ ꯑꯗꯨꯝ ꯁꯛꯄꯒꯨꯝꯕ
ꯑꯗꯨꯗꯤ ꯅꯌꯥꯝꯕ ꯅꯌꯥꯝꯕꯒ ꯅꯪꯅ ꯀꯩꯅꯣ ꯄꯨꯜꯂꯒ ꯏꯁꯩ ꯁꯛꯄ ꯌꯥꯔꯅꯤꯅꯦ ꯔꯦꯀꯣꯔꯗꯤꯡ ꯇꯧꯔꯒ
ꯇꯜꯂꯦꯗ ꯑꯗꯨꯁꯨ ꯆꯨꯝꯅꯁꯨꯝ ꯍꯥ ꯀꯔꯤ ꯍꯥꯏꯒꯅꯤ ꯈꯨꯝ ꯃꯨ ꯈꯨꯡꯒꯪꯒꯤ ꯏꯁꯩ ꯁꯛꯄꯤ ꯍꯥꯏꯇꯥꯔꯦꯅꯦ ꯌꯨꯝꯗ ꯏꯁꯩ ꯁꯛꯄꯤꯗꯣ ꯋꯥꯔꯛꯀꯤ ꯁꯤꯡꯒꯔ ꯍꯥꯏꯗꯣ
ꯏꯁꯥꯒꯤ ꯁꯨꯃꯥꯏꯅ ꯇꯧ ꯏꯁꯥꯒꯤ ꯀꯩꯅꯣ ꯐ꯭ꯔꯦꯁ ꯑꯣꯏꯅꯕ ꯑꯗꯨꯃꯥꯏꯅ ꯇꯧꯕꯁꯨ ꯐꯩꯗ
ꯎꯪ
ꯑꯩꯖꯨ ꯑꯗꯨꯃꯥꯏꯅ ꯌꯥꯝ ꯇꯧꯒꯟꯕꯅꯦ ꯏꯁꯩꯒꯨꯝꯕ ꯇ꯭ꯔꯦꯛꯀꯨꯝꯕ ꯊꯥꯔꯒꯀꯣ
ꯑꯣꯑꯣ
ꯑꯗꯣ ꯁꯛꯄꯁꯦ ꯌꯥꯝ ꯄꯥꯝꯃꯤ ꯍꯨꯖꯤꯛꯀꯥꯟꯗꯤ ꯅꯨꯡ ꯅꯨꯡꯁꯥ ꯌꯥꯝ ꯁꯥꯕꯅꯤꯅ ꯃꯄꯥꯟ ꯄꯥꯛ ꯊꯣꯛ ꯊꯣꯛꯑꯝꯃꯔꯣꯏꯅꯦ
ꯏꯃꯨꯡꯗ ꯂꯩꯕꯅ ꯍꯦꯟ ꯁꯥꯏ ꯃꯄꯥꯟꯗ ꯂꯩꯕꯅ ꯏꯪꯉꯦ ꯏꯪꯉꯦ ꯍꯥꯏꯕꯗꯤ ꯅꯨꯡꯁꯤꯠ ꯁꯤꯠꯄꯅꯤꯅꯀꯣ ꯎꯔꯨꯝꯗ ꯂꯩꯔꯗꯤ ꯑꯗꯨꯝ ꯏꯪꯉꯤ
ꯁ꯭ꯋꯥꯏꯗꯤ ꯏꯁ ꯁꯥꯕꯖꯤꯅ ꯁꯥꯕꯖꯤꯅ
ꯑꯥꯁ ꯏꯝꯐꯥꯜ ꯃꯌꯥꯏꯗꯤ ꯑꯩꯗꯤ ꯂꯩꯕ ꯉꯝꯗꯦꯗ
ꯃꯥꯟꯅꯦ ꯑꯁ ꯀꯩꯅꯣ ꯌꯥꯝ ꯇꯧꯋꯦꯕꯀꯣ ꯌꯥꯝ ꯁꯥꯏꯑꯦꯕ
ꯈꯨꯡꯒꯪꯅ ꯍꯦꯟꯅ ꯅꯨꯡꯉꯥꯏꯌꯦ ꯑꯗꯨꯒꯤ ꯍꯥꯏꯔꯗꯤ
ꯈꯨꯡꯒꯪꯗ ꯍꯦꯟꯅ ꯅꯨꯡꯉꯥꯏꯌꯦ ꯍꯣꯏ
ꯐ꯭ꯔꯦꯁ ꯏꯌꯥꯔꯁꯨ ꯐꯪꯕ
ꯑꯩꯅ ꯏꯃꯥꯟꯅ ꯕꯤꯍꯣꯏꯗ ꯂꯩꯕ ꯆꯠꯄꯗꯀꯣ ꯑꯍꯤꯡꯗ ꯇꯨꯝꯕ ꯌꯥꯗꯕꯁꯤꯗꯤ ꯒꯥꯔꯤ ꯃꯈꯣꯟꯅ
ꯎꯪ ꯑꯩꯅꯖꯨ ꯑꯩꯅꯁꯨ ꯍꯦꯛ ꯍꯦꯛ ꯏꯃꯥ ꯏꯄꯥꯅ ꯍꯥꯏ ꯍꯥꯏꯕꯅꯤꯀꯣ ꯍꯥꯏꯗꯤ ꯃꯣꯏꯅꯁꯨ ꯅꯪ ꯍꯣꯔꯦꯟꯋꯥꯏ ꯌꯨꯝ ꯄꯥꯜꯂꯀꯥꯟꯗ ꯇꯝꯄꯥꯛꯇ ꯂꯩꯕ ꯆꯠꯇꯣꯏꯅꯣ ꯆꯠꯀꯗ꯭ꯔꯥ ꯅꯠꯇ꯭ꯔꯒ ꯆꯤꯡꯗ ꯂꯩꯒꯗ꯭ꯔꯥ ꯍꯥꯏꯅ ꯑꯥꯁ ꯑꯩ ꯏꯆꯨꯞꯄ ꯆꯤꯡꯗ ꯂꯩꯅꯤ ꯃꯄꯥꯟ ꯃꯄꯥꯟꯗ ꯂꯩꯕ ꯇꯥꯎꯟ ꯁꯤꯇꯤꯗ ꯂꯩꯕꯗꯣ ꯑꯩ ꯑꯩꯒꯤ ꯏꯟꯇ꯭ꯔꯦꯁ ꯅꯠꯇꯦ ꯏꯁꯥꯒꯤ ꯀꯩꯅꯣ ꯊꯕꯛ ꯃꯤꯆꯥ ꯀꯩꯅꯣ ꯊꯕꯛ ꯐꯥꯔꯃꯤꯡꯒꯨꯝꯕ ꯇꯧꯔꯒ ꯇꯨꯝ ꯆꯤꯡꯗ ꯈꯨꯡꯒꯪꯗ ꯏꯪꯅ ꯇꯞꯅ ꯂꯩꯖꯕꯗꯣ ꯑꯩ ꯄꯥꯝꯃꯦ ꯍꯥꯏꯕꯀꯣ
ꯎꯝ
ꯃꯣꯏꯅꯗꯤ ꯍꯥꯏꯌꯦ ꯍꯧꯖꯤꯛꯀꯥꯟ ꯃꯤꯁꯤꯡꯗꯤ ꯍꯧꯖꯤꯛꯀꯥꯟ ꯆꯥꯎꯈꯠꯂꯤꯕ ꯃꯇꯝꯁꯤꯗꯗꯤ ꯇꯝꯄꯥꯛꯇꯒꯨꯝꯕ ꯁꯤꯇꯤꯒꯨꯝꯕꯗ ꯆꯠꯇꯅ ꯍꯤꯡꯕꯗ ꯌꯥꯝꯃꯦ ꯅꯣꯏ ꯅꯪꯒꯤ ꯏꯟꯇꯔꯦꯁꯀꯗꯤ ꯊꯤꯅ ꯑꯣꯟꯅꯔꯅꯤ ꯍꯥꯏꯅꯦ
ꯑꯩꯈꯣꯏ ꯇꯝꯄꯥꯛꯇ ꯂꯩꯔꯁꯨꯝꯀꯣ ꯍꯥꯏꯗꯤ ꯑꯥ ꯇꯝꯄꯥꯛ ꯑꯣꯏꯔꯁꯨ ꯈꯨꯡꯒꯪꯒꯨꯝꯕꯗꯀꯣ
ꯎꯝ
ꯂꯩꯔꯒ ꯐꯥꯝ ꯑꯩ ꯑꯃꯔꯣꯝꯗ ꯑꯃꯨꯛꯀ ꯍꯥꯏꯔꯗꯤ ꯆꯤꯡꯗ ꯂꯩꯕꯖꯨ ꯅꯨꯡꯉꯥꯏꯀꯣ ꯆꯤꯡꯗ ꯂꯩꯕꯁꯤꯅ ꯑꯃꯨꯛꯀ ꯆꯤꯡꯁꯨ ꯌꯥꯝ ꯆꯤꯡꯁꯨ ꯑꯣꯏꯕ ꯃꯐꯝꯗꯤ ꯂꯩꯅꯤꯡꯗꯦ ꯍꯥꯏꯗꯤ ꯏꯃꯔꯖꯦꯟꯁꯤ ꯑꯃꯒꯨꯝꯕ ꯂꯥꯛꯄ ꯃꯇꯝꯗ
ꯎꯝ
ꯍꯣ ꯑꯥ ꯍꯥꯏꯗꯤ ꯑꯅꯥꯕ ꯑꯌꯦꯛꯄ ꯌꯥꯎꯔꯀꯥꯟꯗꯗꯤ ꯇꯝꯄꯥꯛ ꯑꯣꯏꯔ ꯈꯤꯇꯪ ꯆꯤꯡ ꯑꯣꯏꯔꯁꯨ ꯇꯝꯄꯥꯛꯀ ꯍꯥꯏꯐꯦꯠ ꯅꯛꯅꯕ ꯆꯤꯡꯗꯣ
ꯎꯝ
ꯑꯗꯨꯃꯥꯏꯅ ꯂꯩꯅꯤꯡꯉꯦ ꯑꯗꯒꯤ ꯇꯝꯄꯥꯛꯇ ꯂꯩꯔꯒꯅꯥ
ꯍꯧꯖꯤꯛꯀꯥꯟꯗꯤ ꯑꯌꯥꯝꯕ ꯀꯩ ꯀꯩꯅꯣ ꯗꯤꯁꯇ꯭ꯔꯤꯛ ꯍꯣꯁꯄꯤꯇꯥꯜ ꯀꯩꯀꯩꯁꯤ ꯂꯣꯏꯅ ꯐꯗꯤ ꯐ ꯐꯕ ꯍꯧꯔꯦꯗ
ꯍꯣꯏ ꯐꯕ ꯍꯧꯔꯁꯨ ꯀꯩ ꯍꯥꯏꯅꯤ ꯃꯦꯟ ꯑꯣꯏꯅ ꯅꯥꯔꯛꯄ ꯃꯇꯝꯗꯗꯤ ꯑꯗꯨꯅꯗꯤ ꯌꯥꯗꯦꯗꯅ ꯑꯗꯨꯝ
ꯈꯨꯗꯛꯇ ꯈꯨꯗꯛꯇ ꯄꯥꯏꯊꯣꯛꯑ ꯂꯣꯏꯔꯦꯅꯦ ꯀꯩꯅꯣ ꯑꯗꯨ ꯑꯗꯨ ꯃꯇꯝ ꯂꯥꯛꯑꯗꯤ
ꯑꯥ ꯇꯝꯄꯥꯛꯇ ꯂꯩꯔꯒꯅꯀꯣ ꯐꯥꯝꯒꯨꯝꯕ ꯇꯧꯔꯒ ꯉꯥ ꯊꯥꯗꯔꯒ ꯑꯣꯛ ꯂꯣꯏꯔꯒ ꯉꯥꯅꯨꯒꯨꯝꯕ ꯂꯣꯢꯔꯒ ꯑꯗꯒꯤ ꯍꯤꯟꯖꯥꯡ ꯅꯥꯄꯤ ꯈꯔ ꯊꯥꯔꯒ ꯑꯗꯨꯃꯥꯏꯅ ꯌꯥꯝ ꯂꯩꯅꯤꯡꯉꯦ ꯆꯝꯅ ꯍꯥꯏꯗꯤ
ꯎꯝ
ꯎꯝ ꯍꯣꯏ ꯊꯕꯛꯁꯨ ꯇꯧꯒꯗꯧꯕꯅꯦ ꯑꯗꯨ ꯑꯣꯏꯔꯁꯨ
ꯄꯨꯟꯁꯤꯗ ꯑꯩꯗꯤ ꯃꯥꯅꯦ ꯄꯨꯟꯁꯤꯗ ꯑꯩꯗꯤ ꯊꯕꯛ ꯃꯐꯝ ꯀꯥ ꯍꯦꯟꯅꯀꯣ ꯏꯅꯥꯛ ꯈꯨꯟꯅꯒ ꯍꯤꯡꯅꯤꯡꯗꯦ
ꯍꯤꯡꯅꯤꯡꯗꯦ ꯑꯩꯁꯨ ꯍꯥꯏꯗꯤ ꯏꯅꯥꯛ ꯈꯨꯟꯕꯁꯦ ꯀꯩꯁꯨ ꯅꯨꯡꯉꯥꯏꯇꯕꯅꯦꯗ ꯂꯥꯏꯔꯕ ꯑꯩꯈꯣꯏꯅ ꯅꯨꯡꯉꯥꯏꯕꯗꯤ ꯂꯩꯇ꯭ꯔꯁꯨ ꯍꯔꯥꯎ ꯍꯔꯥꯎꯅ ꯆꯥꯃꯤꯟꯅꯕ ꯃꯔꯛꯁꯨ ꯈꯠꯅꯒꯅꯤ ꯃꯔꯛꯁꯨ ꯊꯤꯅꯒꯅꯤ ꯅꯨꯡꯁꯤꯅꯒꯅꯤ ꯐꯦꯃꯤꯂꯤ ꯍꯥꯏꯁꯤꯗꯤ ꯏꯃꯨꯡ ꯑꯃꯗꯤ ꯈꯠꯅꯕꯗꯤ ꯑꯗꯨꯝ ꯊꯣꯛꯀꯅꯤ ꯅꯠꯇ꯭ꯔꯥ
ꯃꯥꯅꯦ ꯃꯥꯅꯦ
ꯈꯠꯅꯗꯕ ꯏꯃꯨꯡꯕꯨ ꯂꯩꯕ꯭ꯔꯣꯅꯦ ꯑꯗ ꯄꯩꯁꯥꯒꯤ ꯋꯥꯔꯦ ꯋꯥꯔꯁꯨ ꯍꯔꯥꯎꯅ ꯂꯩꯃꯤꯟꯅꯕ ꯈꯔꯗꯨꯅ ꯍꯔꯥꯎ ꯍꯔꯥꯎ ꯑꯗꯨꯝ ꯆꯥꯃꯤꯟꯅꯔꯒ ꯆꯝꯅ ꯁꯤꯝꯄꯜ ꯂꯥꯏꯐ ꯍꯥꯏꯇꯥꯔꯦꯅꯦ
ꯎꯝ
ꯌꯥꯝ ꯏꯪꯅ ꯆꯤꯛꯅ ꯂꯩꯕꯗꯨ ꯄꯥꯝꯃꯦ
ꯎꯝ
ꯄꯩꯁꯥ ꯄꯥꯏꯌꯦ ꯍꯥꯏꯗꯅ ꯑꯗꯨꯝ ꯅꯨꯃꯤꯠ ꯈꯨꯗꯤꯡꯒꯤ ꯈꯠꯅꯔꯒ ꯑꯥ ꯅꯨꯡꯁꯤꯅꯕꯗꯣ ꯂꯩꯇ꯭ꯔꯗꯤ
ꯄꯤꯁꯥ ꯌꯥꯝ ꯄꯥꯏꯕ ꯄꯤꯁꯥ ꯌꯥꯝ ꯄꯥꯏꯕ ꯃꯤꯁꯦ ꯉꯥꯎꯁꯤꯟꯅ ꯌꯥꯝ ꯉꯥꯎꯁꯤꯟꯅꯩꯌꯦꯕꯀꯣ
ꯑꯗꯒꯤ ꯑꯈꯣꯏꯒꯤ ꯂꯩꯀꯥꯏꯒꯤ ꯃꯤꯁꯤꯡ ꯑꯗꯨ ꯄꯩꯁꯥ ꯄꯥꯏꯕ ꯅꯨꯄꯥꯊꯤꯌꯣ ꯄꯩꯁꯥ ꯄꯥꯏ ꯑꯩꯗꯤ ꯑꯗꯨꯝ ꯍꯥꯏꯕꯅꯤ ꯄꯥꯝꯇꯦ ꯄꯩꯁꯥ ꯄꯥꯏꯕ ꯅꯨꯄꯥꯗꯣ ꯑꯩꯗꯤ ꯁꯨꯄꯥꯝ ꯄꯥꯝꯗꯦꯅ ꯍꯥꯏꯕ ꯍꯣꯏ ꯄꯩꯁꯥ ꯄꯥꯏꯕ ꯅꯨꯄꯥ ꯃꯤꯗꯁꯨ ꯐꯕꯗꯤ ꯂꯩꯌꯦ ꯑꯗꯨ ꯑꯣꯏꯔꯁꯨ ꯍꯟꯗ꯭ꯔꯦꯠ ꯃꯅꯨꯡꯗ ꯑꯥꯎꯠ ꯑꯣꯐ ꯇ꯭ꯋꯦꯟꯇꯤꯒꯨꯝꯕ ꯍꯥꯏꯔꯖꯤꯅꯦ ꯌꯥꯝꯕꯗ
ꯎꯝ ꯌꯥꯐꯕꯁꯨ ꯂꯩꯔꯝꯒꯅꯤ ꯑꯗꯨ ꯑꯣꯏꯔꯁꯨ ꯗꯨꯗ ꯈꯣꯏꯅ ꯐꯖꯅ ꯆꯨꯁ ꯇꯧꯍꯧꯗ꯭ꯔꯗꯤ ꯈꯟꯍꯧꯗ꯭ꯔꯗꯤꯀꯣ
ꯑꯗꯨꯅꯦꯗꯨ ꯍꯥꯏꯗꯤ ꯏꯁꯥꯒ ꯂꯦꯡ ꯃꯥꯟꯅꯕꯀꯣ ꯁꯥꯟꯅꯔꯒ ꯊꯤꯕꯗ ꯄꯩꯁꯥ ꯍꯥꯏꯖꯤꯗꯤ ꯇꯥꯜꯂꯒ ꯐꯪꯕ ꯉꯥꯛꯇꯅꯤ ꯅꯠꯇ꯭ꯔꯥ
ꯃꯥꯅꯦ ꯃꯥꯅꯦ
ꯑꯃꯒ ꯑꯥ ꯑꯟꯗꯔꯥꯁ ꯑꯃꯒ ꯑꯃꯒ ꯑꯟꯗꯔꯁꯇꯦꯟꯗꯤꯡ ꯂꯩꯅꯔꯗꯤ ꯌꯨꯅꯤꯇꯤ ꯑꯣꯏꯔꯗꯤ ꯀꯔꯤ ꯇꯧꯕꯩ ꯄꯩꯁꯥ ꯄꯥꯏꯔꯣꯏꯗ꯭ꯔꯅꯦ
ꯃꯥꯅꯦ ꯏꯁꯥ ꯐꯨꯠ ꯏꯁꯥꯒꯤ ꯈꯨꯠ ꯀꯩ ꯀꯩ ꯈꯣꯡ ꯀꯩꯁꯨ ꯇꯦꯛꯇꯅ ꯇꯦꯛꯇꯅ ꯀꯩꯅꯣ ꯂꯩꯌꯦꯕꯀꯣ ꯁꯨ ꯇꯟꯕꯒꯤ ꯈꯛꯇꯅꯦꯕ ꯁꯨꯕꯨ ꯁꯨꯔꯗꯤ ꯐꯪꯂꯣꯏꯗꯕ ꯑꯗꯨꯝ ꯌꯥꯒꯅꯤ ꯐꯪꯔꯣꯏꯗꯕ ꯂꯩꯔꯣꯏ
ꯇꯟꯕ ꯃꯤꯅ ꯄꯥꯏꯗꯕꯒꯤ ꯋꯥꯅꯤ
ꯎꯝ
ꯇꯟꯕꯨ ꯇꯟꯗ꯭ꯔꯗꯤ
ꯃꯥꯅꯤ
ꯄꯥꯏꯔꯤ ꯑꯗꯨꯝ
ꯍꯛꯆꯥꯡꯁꯦ ꯅꯝꯕꯔ ꯋꯥꯟꯗꯀꯣ ꯍꯛꯆꯥꯡꯖꯦ ꯐꯅꯕ ꯍꯣꯠꯅꯕ ꯇꯥꯕ ꯍꯛꯆꯥꯡ ꯁꯣꯜꯂꯀꯥꯟꯗ ꯀꯔꯤꯁꯨ ꯇꯧꯕ ꯉꯝꯗꯕꯅꯦꯕꯀꯣ ꯋꯥꯈꯜꯗꯗꯤ ꯌꯥꯝ ꯇꯧꯅꯤꯡꯕ ꯑꯗꯨꯒ ꯏꯁꯥꯅ ꯉꯝꯅꯔꯛꯇꯕ ꯑꯗꯨꯃꯥꯏ ꯇꯧꯋꯦꯕ ꯐꯥꯔꯁ ꯑꯣꯏꯅꯗꯤ ꯑꯍꯥꯟꯕꯗꯗꯤ ꯑꯈꯣꯏꯒꯤ ꯏꯁꯥꯁꯦ ꯁꯦꯝꯕ ꯁꯦꯝꯕ ꯃꯊꯧ ꯇꯥꯏ ꯏꯁꯥꯁꯦ ꯐꯥ ꯐꯥꯅꯕ ꯍꯣꯠꯅꯕ ꯇꯥꯏ
ꯎꯝ
ꯆꯥꯕꯗ ꯑꯣꯏꯔꯣ ꯊꯛꯄꯗ ꯑꯣꯏꯔꯣ ꯈꯔ ꯆꯦꯛꯁꯤꯟꯅꯀꯣ
ꯎꯝ
ꯁꯤ ꯇꯧꯔꯗꯤ ꯑꯩꯒꯤ ꯍꯛꯆꯥꯡ ꯁꯣꯜꯂꯦ ꯁꯤ ꯇꯧꯔꯗꯤ ꯀꯃꯥꯏ ꯁꯨꯃꯥꯏ ꯇꯧꯏ ꯍꯥꯏꯕꯗꯨ ꯐꯖꯅ ꯈꯪꯉꯒ ꯀꯩ ꯇꯧꯒꯗꯕꯅꯤ
ꯐꯅꯤꯌꯥꯝ ꯄꯩꯁꯥ ꯄꯥꯏꯔꯖꯨ ꯃꯤꯖꯦ ꯑꯅꯥꯕ ꯌꯥꯎꯔꯗꯤ ꯄꯩꯁꯥꯅ ꯀꯟꯕ ꯉꯝꯗꯦ ꯍꯥꯏꯕꯗꯨꯅꯤ
ꯃꯥꯅꯤ ꯃꯥꯅꯤ ꯅꯣꯏ ꯈꯨꯟ ꯅꯣꯏ ꯏꯃꯨꯡꯗꯤ ꯃꯤ ꯀꯌꯥꯃꯨꯛ ꯑꯣꯏꯕ꯭ꯔꯣ ꯅꯪꯅ ꯑꯍꯟꯕꯔꯣ
ꯑꯩꯅ ꯂꯥꯁꯅꯦ ꯑꯈꯣꯏꯒꯤ ꯍꯣꯏ ꯏꯄꯥꯒꯤ ꯃꯔꯤꯗꯗꯤ ꯃꯌꯥꯝ ꯌꯥꯝꯃꯤꯀꯣ ꯑꯈꯣꯏꯒꯤ ꯁꯥꯒꯩꯗꯗꯤ
ꯑꯣ ꯑꯁ ꯅꯪꯅ ꯂꯥꯁ ꯅꯪꯅ ꯂꯥꯁ ꯑꯣꯏ ꯍꯥꯏꯕ
ꯎꯝ ꯏꯄꯥꯍꯣꯏꯒꯤ ꯏꯄꯥꯅ ꯄꯣꯛ ꯍꯥꯏꯗꯤ ꯑꯈꯣꯏꯒꯤ ꯏꯆꯤꯟ ꯏꯅꯥꯎ ꯈꯛꯇꯗꯤ ꯑꯍꯨꯝ ꯃꯔꯤꯅꯦ ꯑꯗꯣ ꯑꯅꯤ ꯁꯨꯕꯗꯨꯗꯤ ꯂꯩꯈꯤꯗ꯭ꯔꯦ ꯑꯉꯥꯡ ꯑꯣꯏꯔꯤꯉꯩꯗ
ꯑꯥꯗ
ꯅꯪ ꯂꯥꯁ ꯑꯣꯏꯕꯅꯤꯅ ꯉꯥꯎꯁꯤꯟꯕ ꯉꯥꯎꯁꯤꯟꯅꯕꯩ ꯂꯥꯡꯁꯤꯟꯅꯕ ꯇꯧꯅꯨꯀꯣ ꯂꯥꯁ ꯀꯥꯡꯕꯨꯁꯦ ꯉꯥꯎꯁꯤꯟꯅꯕ ꯉꯥꯎꯁꯤꯟꯅꯕ ꯌꯥꯝ ꯇꯧꯅꯩꯌꯦꯕ
ꯑꯩꯅ ꯉꯥꯎꯁꯟꯅꯕꯗꯤ ꯑꯉꯥꯡ ꯑꯣꯏꯔꯤꯉꯩ ꯉꯥꯎꯁꯤꯟꯅꯕ ꯂꯝꯍꯦꯟꯕꯗꯨ ꯈꯛꯇꯅꯦꯗ
ꯎꯝ